ꯇꯥꯔꯕꯣ꯫
ꯇꯥꯔꯦ ꯇꯥꯔꯦ
ꯎꯝ ꯑꯇꯤꯌꯥꯖꯦ ꯈꯨꯐꯖ ꯑꯃꯥ ꯀꯥꯏꯗꯒꯦ꯫
ꯑꯉꯥꯡꯅ ꯂꯩꯔꯛꯢꯅꯦ
ꯑꯣ꯫ ꯑꯩꯅ ꯆꯥꯒꯦ ꯍꯥꯏꯕꯗꯅ ꯄꯤꯖꯗ꯭ꯔꯒꯅ ꯑꯉꯥꯡꯗꯒꯤ ꯃꯨꯜꯂꯒ ꯆꯥꯔꯕ꯫
ꯑꯉꯥꯡ ꯂꯩꯔꯛꯏꯅꯦ ꯅꯪꯒꯤ ꯂꯩꯕꯤꯅꯤꯗ꯫ ꯃꯨꯟꯕ ꯅꯠꯇꯦꯍꯦ ꯃꯣꯏ ꯂꯩꯖꯔꯛꯄꯅꯦ ꯑꯃ꯫
ꯏꯁ ꯅꯪꯒꯤꯗꯃꯛꯇ ꯄꯤꯕꯤꯔꯛꯏꯔꯥ ꯍꯥꯏꯖꯦ꯫
ꯅꯪꯒꯤꯗꯃꯛꯇ ꯂꯩꯕꯤꯔꯦ ꯂꯩꯔꯛꯇꯗꯤ ꯇꯣꯛ_ _ ꯑꯩꯒꯤ ꯏꯅꯥꯎꯅꯨꯄ ꯑꯆꯧꯕꯅ꯫
ꯀꯔꯥꯏ ꯆꯠꯂꯨꯏꯕ꯫
ꯐꯤꯂꯝ ꯀꯥꯞꯄ꯫
ꯐꯤꯂꯝ ꯀꯥꯞꯄ꯫
ꯎꯝ
ꯐꯤꯂꯝ ꯀꯥꯞꯄ ꯌꯥꯎꯔꯕꯣ
ꯌꯥꯏ ꯑꯈꯣꯏ ꯀꯩꯅꯣꯗ ꯎꯝ ꯀꯩꯅꯣ ꯍꯥꯞꯄꯦꯕ ꯆꯤꯞ ꯍꯥꯞꯄꯦꯕ꯫ ꯇꯤꯕꯤꯗ ꯁꯤ ꯌꯥꯎꯗꯕꯤꯗ ꯎꯝ ꯈꯪꯗꯦ ꯃꯅꯤꯄꯨꯔ ꯐꯤꯂꯝ ꯈꯔ ꯀꯥꯄꯨꯏꯅꯤ ꯃꯣꯏ
ꯎꯝ
ꯑꯁ ꯑꯇꯤꯌꯥꯖꯦ ꯈꯨꯨꯐꯥꯖ ꯑꯃꯅꯤ ꯌꯦꯡꯉꯨ ꯂꯥꯎ ꯃꯄꯥꯟꯗ ꯊꯣꯛꯂꯛꯑꯒ
ꯂꯩꯆꯤꯜꯒꯤ ꯃꯔꯛꯇꯒꯤ ꯊꯥꯕꯜꯅ ꯊꯣꯛꯂꯛꯄꯁꯤꯗꯤ ꯋꯥ ꯑꯍꯥꯍꯥ
ꯋꯥ ꯁꯥꯍꯤꯇ ꯏꯔ ꯂꯩꯌꯨ ꯏꯕꯦꯝ
ꯑꯩ ꯑꯩꯀꯣ ꯑꯩ ꯂꯥꯏ ꯅꯤꯡꯒ꯭ꯔꯒꯦ ꯑꯩ
ꯀꯩꯁꯤꯕꯨ ꯏꯕꯦꯝ ꯇꯧꯕꯗꯣ ꯍꯣꯃꯣ ꯑꯝꯅ
ꯅꯨꯃꯤꯠꯂꯩꯖꯤ ꯐꯖꯩꯗꯣ ꯌꯦꯡꯉꯨ ꯌꯦꯡꯉꯨ ꯈꯨꯗꯤꯡ ꯂꯣꯏ ꯐꯖꯔꯦ ꯑꯃꯈꯛꯇꯪ
ꯑ ꯅꯄꯥꯛꯄꯤ ꯈꯔ ꯊꯥꯔꯤꯌꯦ
ꯎꯝ
ꯍꯦꯠꯇ ꯃꯣꯏꯒꯤ ꯌꯦꯟ ꯈꯔ ꯂꯣꯏꯔꯤꯌꯦ ꯄꯪꯍꯣꯠꯇ ꯍꯣꯠꯄ ꯀꯔꯤ ꯅꯄꯥꯛꯄꯤꯁꯦ ꯐꯅꯌꯥꯝ ꯐꯔꯝꯃꯕꯅꯦ ꯍꯥꯏꯕ ꯑꯗꯨꯒ ꯂꯣꯏ ꯃꯣꯏꯅꯥ ꯃꯅꯥ ꯂꯣꯏ ꯊꯗꯠꯂꯦ
ꯇꯥꯟꯊꯣꯛꯎ ꯌꯥꯗ꯭ꯔꯥ
ꯇꯥꯟ ꯊꯣꯛꯏꯅꯦ ꯈꯪꯍꯧꯗꯕ ꯍꯦꯛꯇ ꯑꯃꯅ ꯍꯦꯛꯇ ꯈꯣꯠ ꯂꯩꯔꯝꯅꯤ ꯇꯠ ꯂꯩꯔꯝꯃꯅꯤ ꯃꯣꯏ ꯈꯨꯖꯤꯟꯅ ꯈꯣꯠꯄꯒꯤ
ꯌꯥꯔꯣꯏ ꯀꯥꯏꯗꯒꯤ ꯍꯤꯡꯒꯣꯜ ꯇꯧꯔꯒ ꯌꯦꯟꯁꯨ ꯊꯥꯗꯣꯛꯑꯗꯤ ꯀꯗꯥꯏꯗꯩ ꯌꯥꯗꯣꯏꯅꯣ
ꯅꯨꯉꯥꯏ ꯑꯃꯅꯤꯗꯪ ꯑꯣꯏꯔꯗꯤ ꯐꯩ ꯌꯦꯟ ꯑꯃꯅꯤꯗꯪ ꯐꯩ ꯒꯦꯡ ꯑꯃ ꯊꯥꯗꯣꯛꯈ꯭ꯔꯅꯤ ꯌꯦꯟ ꯇꯔꯥꯒ ꯍꯨꯝꯗꯣꯏ ꯇꯔꯥꯃꯉꯥꯔ ꯑꯩꯈꯣꯏ ꯆꯦ ꯍꯣꯏ
ꯎꯝ ꯃꯣꯏꯒꯤꯗꯤ ꯃꯣꯏꯒꯤꯗꯤ ꯍꯤꯡꯒꯣꯜ ꯑꯝꯇ ꯀꯣꯏꯗꯕ꯭ꯔꯣ
ꯃꯣꯏꯗꯤ ꯀꯣꯏꯗꯦ ꯍꯥꯏꯒꯦ ꯀꯣꯟꯅ ꯍꯥꯏꯒꯦ ꯆꯠꯂꯣ ꯀꯣꯟꯅ ꯍꯥꯏꯒꯦ ꯆꯠꯂꯣ
ꯎꯝ ꯀꯩꯒꯤ ꯃꯣꯏꯗꯤ ꯀꯥꯏꯗꯒꯤ ꯆꯥꯏꯕꯅꯣ
ꯃꯣꯏꯗꯤ ꯑꯥ ꯀꯩꯅꯣꯍꯣꯏꯗ ꯑ ꯂꯣꯝꯗꯅꯦ ꯐ꯭ꯔꯥꯝ ꯃꯄꯥꯟꯗ ꯑꯃ ꯑꯥ ꯑꯥ ꯐ꯭ꯔꯥꯝ ꯃꯄꯥꯟꯗ ꯑꯃ ꯂꯩꯕꯅꯦ ꯎꯝ ꯎꯝ ꯎꯝ
ꯎꯝ ꯑꯗꯨꯗꯤ ꯄꯥꯠꯇ ꯆꯠꯂꯨꯁꯦ ꯄꯥꯠꯇ ꯆꯠꯂꯒ ꯍꯩꯅꯧꯁꯨ ꯍꯦꯛꯎꯁꯦ ꯊꯝꯕꯥꯜꯁꯨ ꯍꯦꯛꯎꯁꯦ
ꯉꯔꯥꯡ ꯍꯦꯛꯂꯛꯄ ꯍꯩꯅꯧꯗꯣ ꯍꯥꯎꯋꯦ ꯍꯥꯏꯕ ꯅꯤꯡꯅꯨꯡꯗꯣ ꯑꯩꯗꯣ ꯇꯨꯝꯃꯨꯔꯛꯀꯥꯟꯗ ꯍꯧꯒꯠꯂꯛꯄꯅꯦꯕ ꯑꯗꯩꯗꯤ ꯍꯩꯅꯧꯗꯣ ꯇꯧꯔꯀꯥꯟꯗ ꯀꯛ ꯀꯛ ꯇꯧꯔꯛꯀꯥꯟꯗ ꯀꯟ ꯀꯟꯗꯤ ꯂꯥꯎꯔꯒ ꯑꯗꯨꯝ ꯍꯥꯥꯎꯋꯦ ꯍꯥꯏꯕ ꯑ ꯑ ꯄꯦꯠꯇꯤ ꯄꯦꯠꯇꯝꯃꯦ ꯃꯁꯥꯗꯣ ꯀꯜꯂꯒ
ꯑꯗꯨꯅꯦ ꯑꯗꯨꯗꯨꯅꯦ ꯑꯩꯈꯣꯏ ꯁꯤꯗ ꯄꯥꯜꯂꯤꯁꯤꯁꯨ ꯑꯩꯈꯣꯏꯒꯤ ꯅꯪꯅ ꯉꯁꯥꯏ ꯌꯦꯡꯉꯝꯕꯗꯣ
ꯑꯣ ꯑꯣ ꯑꯁꯪ ꯁꯪꯇꯔꯤ꯭ꯛ ꯁꯪꯕꯗꯣ
ꯑꯥꯥ ꯃꯨꯜꯍꯧꯗ꯭ꯔꯤꯕꯗꯣ ꯑꯁꯤꯁꯨ ꯑꯗꯨꯃꯥꯏꯅ ꯇꯧꯕꯅꯦꯕ ꯇꯤꯟ ꯆꯥꯗꯦꯕ ꯈꯪꯕ꯭ꯔꯥ ꯄꯥꯛꯅ ꯁꯤꯗꯤ ꯁꯤ ꯌꯨꯝꯗ ꯄꯥꯜꯂꯤꯁꯤꯗꯤ ꯇꯤꯟ ꯑꯝꯗ ꯆꯥꯗꯦꯕ ꯑꯗꯣ ꯑꯩ ꯑꯩꯗꯨꯅ ꯈ ꯈꯥ ꯆꯥꯏ
ꯎꯝ ꯑꯗꯨꯗꯨꯅ ꯑꯍꯨꯝ ꯃꯔꯤ ꯃꯨꯛ ꯍꯦꯛꯂꯛꯄ
ꯑꯦ ꯑꯥ ꯄꯥꯠꯇ ꯍꯧꯕꯗꯣ ꯄꯥꯝꯕꯤ ꯑꯅꯤꯅꯦꯕ ꯄꯥꯟꯂꯤꯁꯦ
ꯎꯝ
ꯑꯃꯅ ꯃꯃꯥꯡꯗ ꯂꯩꯔꯦ ꯑꯃꯅ ꯃꯅꯤꯡ ꯂꯣꯝꯗ ꯄꯥꯟꯕꯅꯦꯕ
ꯑꯥ
ꯃꯅꯤꯡ ꯑꯣꯝꯗ ꯃꯨꯜꯂꯕ ꯈꯪꯗꯦ ꯑꯗꯨꯁꯨ ꯑꯗꯨꯝ ꯄꯥꯝꯕꯤꯗꯨꯣ ꯅꯦꯝꯃꯀꯥꯟꯗ ꯍꯦꯛꯄ ꯂꯥꯝꯕ ꯐꯪꯕꯒꯤ ꯆꯥꯡꯗ ꯄꯥꯟꯕꯅꯦ ꯃꯤ ꯂꯣꯏ ꯍꯦꯛ
ꯑꯣꯏꯕ ꯀꯩꯅꯣ ꯍꯟꯗꯛ ꯅꯣꯡꯃꯥꯏꯖꯤꯡ ꯆꯠꯂꯨꯁꯤꯔ ꯍꯌꯦꯡ ꯃꯥꯊꯪꯒꯤꯁꯤꯗ
ꯆꯠꯂꯨꯁꯦ ꯍꯌꯦꯡꯗꯤ ꯆꯠꯄ ꯌꯥꯗ꯭ꯔꯣ ꯅꯪ ꯉꯟꯅ ꯍꯜꯂꯛꯑꯣꯏꯗ꯭ꯔꯣ
ꯍꯜꯂꯛꯀꯅꯤ ꯑꯗꯨꯏꯁꯨ ꯅꯨꯡꯁꯥ ꯁꯥꯔꯅꯤ ꯅꯣꯡꯃꯥꯏꯖꯤꯡꯗꯨꯗꯤ ꯄꯨꯔꯥ ꯐ꯭ꯔꯤꯅꯦ ꯅꯨꯃꯤꯠꯇꯨꯃ ꯑꯗꯨꯅꯅ ꯐꯠꯇ꯭ꯔꯣ
ꯐꯩ
ꯑꯗꯨꯅ ꯐꯩꯌꯦꯕ ꯁꯤꯡꯖꯨ ꯆꯥꯅꯖ ꯌꯥꯗꯦ ꯑꯗꯅ ꯉꯥꯔꯤ ꯃꯣꯔꯣꯛ ꯂꯧꯔ ꯄꯨꯔꯒ
ꯆꯠꯂꯨꯁꯦ ꯑꯩꯈꯣꯏꯒꯤꯗꯨꯗ ꯆꯞ ꯆꯥꯔꯅꯤ
ꯑꯗꯨꯅꯤ ꯁꯟꯗꯦꯗꯥ ꯑꯣꯏꯅꯥ ꯆꯠꯊꯔꯁꯦ ꯎꯝ ꯊꯝꯅꯥ ꯂꯩꯀꯣꯟ ꯈꯔ ꯂꯥꯛ ꯐꯪꯉ꯭ꯔ ꯌꯦꯡꯉꯒ ꯀꯣꯠꯂꯥ ꯆꯥꯊꯣꯔ
ꯃꯤꯃꯤꯒꯤ ꯇꯧꯔꯒ
ꯑꯗꯨꯅ ꯊꯣꯔꯛꯑ ꯑꯗꯨꯃꯥꯏꯅ ꯇꯧꯔ ꯑꯩꯈꯣꯏ ꯀꯌꯥ ꯆꯠꯁꯦꯕ
ꯑꯗꯨꯗꯤ ꯑꯊꯣꯡꯕ ꯈꯔꯁꯨ ꯂꯩꯔꯨꯔꯁꯦ ꯊꯣꯡꯕꯗꯤ ꯉꯝꯃꯔꯣꯏ
ꯉꯝꯃꯣ ꯑꯗꯣ ꯑꯁ ꯊꯣꯡꯉꯗꯤ ꯐꯗꯣꯏꯅꯦ ꯀꯤꯖꯤꯡꯈꯥꯏ ꯑꯃ ꯂꯩꯔꯒ ꯋꯥꯟ ꯋꯥꯟ ꯐꯤꯐꯇꯤ ꯃꯨꯀꯤ ꯂꯩꯔꯒ
ꯋꯥꯟ ꯐꯤꯐꯇꯤ ꯃꯨꯛꯀꯤ ꯂꯩꯔꯒ ꯀꯌꯥꯝ ꯊꯣꯛꯇꯣꯔꯤꯒꯦ
ꯑꯗꯣ ꯊꯣꯛꯄ ꯑꯗꯨ ꯃꯈꯥꯏ ꯑꯃꯗꯤ ꯐꯪꯉꯤ ꯏꯕꯦꯝꯃ
ꯎꯝ ꯑꯗꯨ ꯑꯗꯨ ꯁꯥꯔꯨꯛꯄꯨꯗꯤ ꯁꯤꯗ ꯌꯥꯡꯈꯩ ꯌꯥꯡꯈꯩ ꯄꯤꯕꯗꯣ ꯑꯍꯨꯝ ꯂꯧꯔꯁꯨ ꯆꯞ ꯃꯥꯟꯅꯔꯦ
ꯃꯅꯔꯣꯏ ꯃꯣꯏꯗꯣ ꯍꯥꯎꯇꯤꯕ ꯑꯩ ꯇꯜꯂꯦ ꯁ ꯆꯕꯤꯠ ꯆꯕꯤꯠ ꯂꯥꯎꯔꯒ
ꯃꯍꯤꯕꯨꯗꯤ ꯌꯥꯎꯕꯅꯦ
ꯎꯝ
ꯑꯗꯣ ꯍꯥꯎꯕ ꯅꯨꯃꯤꯠꯁꯨ ꯌꯥꯎꯋꯦ
ꯑꯗꯣ ꯑꯩ ꯅꯍꯥꯟꯅꯦ ꯑꯩꯈꯣꯏ ꯍꯟꯖꯥꯡ ꯑꯩꯈꯣꯏ ꯑꯩꯒ ꯑꯩꯈꯣꯏ ꯀꯩꯅꯣꯒꯗ ꯏꯅꯥꯎꯒ ꯉꯥꯏꯍꯧꯕꯗꯨꯗ ꯌꯦꯟꯖꯥꯡ ꯊꯣꯡ ꯇꯟꯗꯅ ꯊꯣꯡꯗꯦꯕ ꯑꯗꯨ ꯂꯩꯔ ꯆꯥꯏꯑꯕ ꯑꯗꯨꯒ ꯍꯥꯎꯇꯦꯕꯥ ꯑꯗꯩ ꯃꯇꯣꯡꯁꯨ ꯌꯥꯝ ꯍꯥꯄꯛꯇꯦ
ꯃꯇꯣ ꯑꯩ ꯑꯦ ꯉꯍꯥꯟ ꯂꯩꯕꯗꯗꯤ ꯍꯥꯄꯤꯑꯦ ꯑꯩꯈꯣꯏꯗꯤ
ꯑꯩꯈꯣꯏ ꯍꯥꯟꯅ ꯑꯗꯨꯝ ꯑꯗꯨꯝ ꯗꯥꯎ ꯈꯥꯕꯩ ꯈꯥꯕꯩꯗ ꯂꯩꯔꯅꯤ ꯅꯣꯡꯃꯩ ꯈꯨꯀꯣꯠ ꯈꯨꯀꯣꯠꯇ ꯃꯣꯏꯗꯨ
ꯍꯣꯏ ꯑꯗꯨꯕꯨꯗꯤ ꯍꯥꯏꯅꯤꯅꯦ ꯆꯦꯔꯪ ꯄꯦꯛꯀꯦꯠ ꯑꯃꯗꯣ
ꯑꯥ
ꯑꯗꯨꯗ ꯃꯉꯥ ꯇꯔꯨꯛꯀ ꯍꯥꯞꯄꯛꯑꯦ ꯍꯥꯏꯕ ꯃꯇꯨꯡꯗꯣ ꯑꯗꯨ ꯑ ꯌꯥꯡꯈꯩ
ꯑꯩ ꯍꯥꯟꯅ ꯃꯔꯤꯈꯛꯂ ꯀꯩꯅꯣꯝ ꯌꯥꯎꯔꯦ ꯍꯥꯏꯕ
ꯇꯔꯨꯛꯀ ꯍꯥꯞꯄꯛꯄ ꯌꯥꯔꯣꯏ ꯇꯔꯨꯛ
ꯂꯨꯄꯥ ꯌꯥꯡꯈꯩꯁꯨ ꯄꯤꯔꯒꯗꯅꯦ ꯑꯩꯅ ꯕꯤꯠ ꯈꯪꯍꯟ ꯍꯟꯒ꯭ꯔꯁꯦ ꯍꯥꯏꯗꯤ ꯃꯈꯥꯏ ꯌꯥꯝ ꯀꯤꯖꯤ ꯃꯈꯥꯏ ꯑꯃ ꯑꯣꯏꯇꯥꯔꯖꯨ ꯐꯩꯌꯦꯅ
ꯎꯝ ꯍꯣꯏ ꯑꯩꯈꯣꯏꯅ ꯊꯣꯡꯖꯕꯨꯗꯤ ꯍꯥꯎꯕ ꯍꯦꯟꯗꯣꯏ
ꯑꯗꯨ ꯍꯥꯏꯁꯦ ꯎꯏ ꯎꯏ ꯂꯥꯎꯅ ꯑꯗꯨꯅ ꯐꯠꯇ꯭ꯔꯥ
ꯑꯗꯨꯗꯤ ꯑꯌꯨꯛ ꯉꯟꯇꯥꯗ ꯂꯩꯔꯨꯔꯀꯥꯟꯗ
ꯎꯝ ꯌꯨꯝꯆꯥꯛ ꯊꯣꯡꯕꯗꯤ ꯑꯗꯨꯝ ꯊꯣꯡꯇꯣꯛꯑꯦꯗꯅ ꯑ ꯑꯗꯨꯝ ꯍꯣꯠꯀꯦꯁꯦ ꯑꯗꯨꯝ ꯍꯥꯞꯄ ꯊꯝꯃꯒ ꯑꯗꯨꯝ ꯌꯥꯏꯗꯅ ꯀꯩꯝ ꯇꯧꯔꯣꯏꯗꯅ ꯉꯍꯥꯛꯇꯪꯁꯤꯗꯤ ꯆꯥꯛꯇ‌ꯣ ꯉꯥꯟꯇꯥ ꯉꯥꯟꯇꯥ ꯊꯣꯛꯅꯒꯦꯔꯥ ꯇꯧꯅꯔꯒ ꯆꯥꯊꯔꯣꯁꯦ ꯑꯗ ꯆꯠꯂꯒ ꯐꯛ ꯄꯨꯊꯔꯒ
ꯆꯥꯔꯨꯔꯁꯦ ꯑꯗꯨꯗꯤ ꯐꯤꯔꯣꯟ ꯐꯖꯕ ꯁꯦꯠꯂꯒ ꯐꯣꯇꯣ ꯀꯥꯞꯄꯨꯔꯁꯦ
ꯐꯅꯦꯛꯀ ꯐꯖꯕ ꯁꯦꯠꯂ ꯀꯥꯏꯁꯦ
ꯑꯦ ꯑꯩꯈꯣꯏꯁꯨ ꯌꯥꯏ ꯀꯩꯅꯣ ꯃꯤꯒꯤ ꯑꯦꯄꯜ ꯐꯥꯔꯝꯗꯧꯅ ꯑꯩꯈꯣꯏꯁꯨ ꯑꯗꯨꯝ ꯇꯧꯔ ꯂꯣꯏꯔ ꯀꯩꯅꯣ
ꯑꯣ ꯑꯥꯎ ꯄꯣꯐꯥꯝꯗꯁꯨ ꯆꯠꯂꯨ ꯌꯥꯏꯌꯦ ꯑꯗꯨꯁꯨ ꯌꯥꯆꯪꯕꯗ
ꯆꯠꯂꯦ ꯑꯗꯣ ꯃꯣꯏ ꯃꯤ ꯌꯥꯝ ꯂꯩꯅꯕꯅꯤꯅ ꯑꯩꯈꯣꯏꯒꯤ ꯑꯗꯨꯝ ꯂꯩꯖꯕꯗꯨꯗ ꯑꯗꯨꯝ ꯆꯠꯂꯁꯦ
ꯍꯣꯏ ꯑꯩꯈꯣꯏ ꯍꯩꯅꯦ ꯃꯈꯣꯡꯗ ꯑꯩꯈꯣꯏꯅ ꯃꯦꯡꯒꯣ ꯐꯥꯝꯗ
ꯃꯦꯡꯒꯣ ꯐꯥꯝꯗ
ꯃꯦꯡꯒꯣ ꯐꯥꯔꯝꯗ ꯑꯩꯈꯣꯏꯒꯤꯅ ꯃꯣꯏꯅ ꯑꯦꯄꯜ ꯐꯥꯔꯝꯗ ꯇꯧꯔꯛꯑꯁꯦ
ꯃ‌ꯦꯡꯒ‌ꯣ ꯐꯥꯝꯗ ꯑ‌ꯣꯏꯅ ꯆꯠꯂꯁꯦ
ꯃꯦꯡꯒꯣ ꯐꯝꯗ ꯃꯦꯡꯒꯣ ꯈꯥꯏꯊꯔꯅꯤ ꯑꯗꯩꯗꯤ ꯊꯝꯅꯥ ꯈꯔ ꯍꯦꯛꯇ ꯊꯔꯅꯤ ꯍꯥꯞꯊꯔꯅꯤ ꯆꯥꯊꯔꯅꯤ
ꯅꯨꯡꯁꯥ ꯈꯔ ꯅꯦꯝꯗꯔꯒ ꯆꯠꯄ ꯆꯞ ꯆꯥ‌ꯗ‌ꯣꯏ ꯅꯨꯡꯁꯥ ꯍꯣꯏ ꯑꯗꯥꯏ ꯖꯥꯒ ꯆꯠꯂꯨꯔꯀꯥꯟꯗ ꯊꯝꯕꯥꯜ ꯀꯩꯀꯥ ꯍꯩꯔꯀꯥꯟ ꯑꯗꯨꯝ ꯅꯦꯝꯗꯔꯛꯄꯗꯣ ꯇꯞꯅ ꯇꯥꯔ ꯇꯥꯔꯅꯦꯕ
ꯑꯗꯨꯗ ꯄꯨꯡ ꯇꯔꯨꯛꯇꯒꯤ ꯌꯨꯝ ꯌꯧꯔꯛꯑꯗꯤ ꯌꯥꯔꯦ ꯀꯩꯅꯣ
ꯑꯗꯨꯝ ꯃꯄꯥ ꯆꯥꯅꯔꯦ ꯑꯗꯨꯝ ꯀꯔꯛ ꯌꯥꯔꯦ
ꯌꯥ
ꯆꯠꯂꯁꯦ ꯑꯩꯈꯣꯏ ꯃꯔꯤ ꯃꯉꯥꯃꯨꯛ ꯃꯤ ꯌꯥꯝ ꯍꯧꯔꯨꯕꯩ ꯀꯥꯟꯅꯕ ꯂꯩꯇꯦ ꯑꯩꯈꯣꯏꯗ ꯑꯅꯤ ꯑꯃ ꯂꯩꯔꯦ ꯅꯣꯏꯗ ꯑꯅꯤ ꯑꯃ ꯅꯣꯏ ꯑꯩꯈꯣꯏ ꯃꯔꯤꯇꯪ ꯆꯠꯂꯁꯨ ꯌꯥꯏꯌꯦ
ꯑꯣ ꯑꯩꯈꯣꯏ ꯑꯗꯨꯝ ꯆꯠꯂꯁꯨ ꯌꯥꯔꯦ ꯀꯩꯗꯧꯔꯦ ꯃꯤ ꯑꯇꯩ ꯀꯅꯥꯅꯣ ꯍꯧꯗ‌ꯣꯏ ꯍꯧꯔꯒꯨꯝꯁꯤ ꯆꯦ
ꯍꯧꯔꯒꯨꯝꯁꯤ ꯀꯅꯥꯝꯇ
ꯎꯝ ꯑꯩꯈ‌ꯣꯏ ꯃꯔꯤꯗ ꯆꯠꯂꯒ ꯆꯥꯊꯣꯛꯑꯁꯤ ꯃꯥ ꯃꯤ ꯌꯥꯝ ꯋꯥ ꯌꯥꯝ
ꯑꯗꯨꯅꯦ ꯃꯤ ꯌꯥꯝꯃꯗꯤ ꯑꯃꯨꯛ ꯖꯟ ꯖꯥꯟ ꯃꯌꯥꯝ ꯑꯃꯨꯛ ꯌꯥꯝꯃꯅꯤ ꯑꯗꯨꯅ
ꯎꯝ ꯒꯨꯠ ꯅꯥꯏꯠ ꯐꯣꯟꯗꯣ ꯃꯩ ꯐꯨꯜꯗ ꯆꯥꯔꯖ ꯇꯧꯁꯜꯂꯣꯌꯨ ꯑꯃꯗꯣ
ꯎꯝ
ꯇ ꯈꯔ ꯀꯥꯞꯊꯗ‌ꯣꯏꯅꯤ ꯐꯇꯣꯗꯨ
ꯑꯃꯨꯛ ꯐꯨꯜ ꯑꯣꯏꯍꯟꯅꯕ
ꯎꯝ ꯆꯥꯊꯥ ꯔꯁꯤ ꯁꯒꯨꯝ ꯇꯖꯒꯅ ꯅ‌ꯣꯡꯃꯥꯏꯖꯤꯡꯗ ꯑꯗꯨꯅ ꯐꯔꯥꯅꯤ
ꯍꯣꯏ ꯅꯣꯢꯆꯦꯗ ꯍꯥꯏꯈ꯭ꯔꯣ
ꯍꯥꯏꯒ꯭ꯔꯒꯦ ꯃꯣꯏ ꯐꯤ ꯁꯥꯥꯏ ꯐꯪꯅꯤ ꯃꯣꯏ ꯃꯥꯗꯤ ꯐꯤꯒ ꯁꯥꯎꯋꯦ ꯑꯩꯗꯤ ꯐꯤꯒ ꯁꯥꯗ ꯀꯨꯢꯔꯦ ꯑꯝꯇ ꯁꯥꯒꯦ ꯇꯧꯅꯤ
ꯊꯥꯎ ꯌꯥꯗ꯭ꯔꯣ
ꯑꯩ ꯁꯨꯃꯥꯏꯅ ꯇꯨꯁꯟ ꯍꯜꯂꯒ ꯍꯦꯇ ꯋꯥꯕ ꯄꯗ꯭ꯔꯥꯛ ꯇꯥꯕ
ꯑꯩꯖꯨ ꯁꯥꯅꯤꯡꯗꯦ
ꯅꯪ ꯉꯁꯥꯏ ꯅꯪ ꯑꯗꯣ ꯁꯤꯁꯦ ꯁꯥꯕ ꯍꯧꯈ꯭ꯔꯕ ꯐꯤꯁꯦ ꯑꯃꯨꯛꯀꯣ ꯅꯣꯡꯃ ꯅꯤꯅꯤ ꯑꯗꯨꯗꯩꯗꯤ ꯑꯃꯨꯛ ꯈꯔ ꯕꯤꯠ ꯂꯩꯔꯛꯑꯅꯦꯕꯀꯣ ꯍꯥꯏꯗꯤ ꯍꯩꯅꯕꯤ ꯑꯃꯨꯛ ꯂꯦꯛꯞꯄꯨꯔꯒ ꯁꯥꯕꯁꯦ ꯌꯥꯝ ꯇꯜꯂꯦꯕ
ꯑꯩ ꯀꯨꯑꯅ ꯂꯦꯞꯄꯛꯏꯁꯦ
ꯎꯝ
ꯑꯗꯨꯅ ꯑꯩ ꯁꯥꯅꯤꯡꯗ꯭ꯔꯦꯕ ꯈꯪꯕ꯭ꯔ ꯍꯧꯖꯤꯛ ꯁꯨꯛꯀꯥ ꯁꯨꯀꯥ ꯀꯥꯅꯤꯡꯗ꯭ꯔꯦꯕ
ꯇꯥꯎꯕꯅꯤꯗꯦ ꯏꯕꯦꯝꯃ
ꯍꯧꯖꯤꯛꯁꯦ ꯑꯩꯗꯤ ꯇꯨꯢꯁꯟ ꯇꯨꯏꯁꯟꯁꯨ ꯇꯧꯅꯤꯡꯗ꯭ꯔꯦ ꯈꯪꯕ꯭ꯔꯥ ꯑꯉꯥꯡꯗꯣ ꯎꯔꯒ ꯑꯩ ꯑꯣꯏꯅ ꯕꯤꯕꯨꯂ ꯆꯨꯁꯜꯂꯛꯄꯤ ꯇꯧꯋꯦ
ꯑꯦꯕꯦꯝꯃ ꯅꯪ ꯈꯣꯏꯗꯧꯒ ꯁꯧꯒꯠꯄ ꯌꯥꯔꯛꯀꯅꯤ ꯍꯥꯏꯅꯤ ꯃꯣꯏꯅ ꯑꯦꯛꯖꯥꯝ ꯊꯥꯔꯒ ꯅꯪ ꯑꯩꯈꯣꯏ ꯃ ꯄꯥꯈꯠꯄꯅꯦ ꯍꯥꯏꯕ ꯅꯪꯍꯧꯔꯔꯣꯏ ꯅꯪꯍꯧꯔꯔꯣꯏ ꯀꯥꯏꯅ
ꯑꯗ ꯉꯁꯥꯏꯗꯨꯅꯦ ꯈꯪꯕ꯭ꯔꯥ ꯍꯥꯏꯗꯤ ꯃꯥꯏꯅꯁ ꯇꯧꯕ ꯇꯥꯛꯑꯦꯕ ꯈꯪꯕ꯭ꯔꯥ ꯑꯗꯨꯗꯨꯀꯥꯟꯗ ꯃꯥꯏꯅꯁ ꯇꯧꯕꯁꯦ ꯍꯩꯔꯛꯇꯕꯒꯤ ꯑꯩꯅ ꯇꯥꯡꯕꯗꯣ ꯃꯥꯅ ꯂꯧꯁꯟꯕꯗꯣ ꯍꯩꯔ ꯇꯕ ꯑꯩꯅ ꯏ ꯀꯥꯔꯛꯄꯗꯣ
ꯇꯧꯕꯅꯦ ꯑꯗꯨꯗꯅꯦ ꯑꯩꯈꯣꯏ ꯏ ꯃꯥ ꯑꯃꯅ ꯍꯥꯏꯌꯦꯕ ꯑꯗꯨ ꯑꯩꯈꯣꯏ ꯃꯥꯝꯅ ꯍꯥꯏꯕ ꯅꯣꯏꯅꯗꯤ ꯑꯣꯖꯥ ꯑꯣꯏꯕ ꯑꯗꯨꯣ ꯍꯥꯏꯕ ꯅꯣꯏ ꯌꯥꯝ ꯅꯍꯥ ꯑꯣꯏꯅꯗꯤ ꯍꯌꯦꯡ ꯗꯤꯄ꯭ꯔꯦ ꯑꯦꯟꯖꯥꯏꯇꯤ ꯏꯁꯇ꯭ꯔꯦꯁ ꯃꯌꯥꯝ ꯋꯥꯡꯉꯗꯣꯏꯅꯤ ꯍꯥꯏꯕ ꯇꯧꯁꯨ ꯇꯧꯋꯦꯕ ꯑꯗꯨꯝ ꯍꯥꯏꯗꯤ ꯑꯉꯥꯡ ꯃꯌꯥꯝ ꯊꯦꯡꯅꯑꯅꯤ ꯃꯣꯏ ꯑꯩꯈꯣꯏꯅꯗ ꯉꯥꯡꯉꯤꯁꯤ ꯃꯣꯏ ꯂꯧꯁꯟꯕ ꯍꯩꯔꯔꯣ ꯑꯗꯨꯗꯩꯗꯤ ꯈꯣꯏꯔꯧ ꯁꯧꯒꯠꯂꯛ ꯑꯅꯤꯕ
ꯗꯨꯅꯦ ꯑꯩ
ꯑꯗ ꯑꯗꯨꯅꯗꯣ ꯅꯨꯡꯇꯤꯒꯤ ꯊꯦꯅꯩꯅꯤ ꯌꯦꯡꯉꯣ ꯑꯗꯨꯗꯨꯅꯗꯤ ꯌꯦꯉꯣꯗꯅ ꯀꯔꯤ ꯃꯥꯏ ꯅꯥꯟꯕ ꯎꯔꯤꯡꯒꯤ ꯎꯔꯤꯡ ꯉꯥꯛꯇ ꯉꯥꯏꯇꯣꯛꯑꯅꯤ
ꯑꯗꯨꯅ ꯍꯥꯏꯁꯦ ꯑꯩ ꯃꯥꯏꯅꯁ ꯇꯧꯗꯣꯏꯗꯣ ꯇꯔꯥꯅꯤꯄꯥꯜꯗꯣ ꯆꯤꯡꯉꯣꯅ ꯂꯥꯏꯟꯗꯣ ꯆꯤꯡꯉꯣꯅ ꯍꯥꯏꯕꯁꯤ ꯗ ꯃꯅ ꯆꯤꯡꯗꯣꯢꯁꯦ ꯇꯔꯦꯠ ꯈꯔꯃꯨꯛ ꯆꯤꯡꯉ ꯇꯣꯛꯈꯤꯅꯦꯕ ꯑꯗꯨ ꯀꯥꯟꯗ ꯑꯃꯨꯛ ꯃ ꯃꯦ ꯃꯃꯥꯏ ꯃꯃꯤꯠꯁꯦ ꯑꯃꯨꯛ ꯄꯥꯏꯔ ꯂꯩꯒ꯭ꯔꯅꯤꯕ ꯑꯃꯨꯛ ꯃꯃꯤꯠꯇ ꯀꯁꯦ ꯁꯨꯠ ꯁꯨꯠ ꯁꯨꯠ ꯅꯣꯏꯔ ꯑꯃꯨꯛ ꯂꯩꯒ꯭ꯔꯅꯤꯕ ꯑꯩꯗꯤ ꯑ ꯑꯩ
ꯍꯥꯝ ꯇꯧꯕꯅꯦ ꯑꯗꯨꯗꯤ ꯑꯤ ꯄ꯭ꯔꯣꯛ ꯄ꯭ꯔꯣꯛ ꯆꯥꯛꯏꯁꯦ ꯏꯕꯦꯝꯃ ꯑꯩꯖꯨ ꯉꯁꯥꯏ ꯑꯊꯦꯡꯕꯩꯗꯣ ꯐꯨꯔꯝꯃꯅꯤ ꯑꯊꯦꯡꯕꯩꯗꯣ ꯃꯩꯗ ꯂꯥꯛꯇ꯭ꯔꯤꯉꯁꯤ ꯎꯝ ꯐꯨꯔꯝꯕ ꯊꯝꯃꯝꯕꯅꯤ ꯏ ꯀꯥꯏꯌꯦꯅ
ꯑꯗꯩꯗꯤ ꯆꯦ ꯑꯗꯨ ꯇꯧꯅꯤꯡꯉꯦ ꯆꯦ ꯋꯥꯟ ꯇꯧꯒꯦ ꯑꯗꯨ ꯇꯧꯒꯦ ꯑꯗꯨ ꯅꯕꯨ ꯑꯝꯇꯣꯏꯕ
ꯈꯪꯗꯦꯗ ꯍꯧꯖꯤꯀꯥꯟ ꯑꯉꯥꯡꯅꯦꯅ ꯇꯧꯔꯤꯁꯤꯁꯦ ꯄꯦꯜꯂꯕ ꯖꯥꯠꯅꯤꯀꯣ
ꯄꯨꯡ ꯑꯃ ꯃꯈꯥꯏ ꯈꯛꯇꯪ ꯐꯕꯁꯤꯗ ꯋꯥꯟ ꯇꯧꯕꯁꯦ ꯀꯌꯥꯔꯛ ꯊꯣꯛꯏ ꯈꯪꯕ꯭ꯔꯥ
ꯊꯣꯛꯄꯅꯤꯅꯦ ꯑꯗꯩ ꯉ ꯏꯁꯤꯡ ꯊꯛꯀꯦ ꯏꯁꯤ ꯊꯛꯀꯦ ꯍꯧꯀ ꯗꯩ ꯈꯣꯗꯧ ꯁꯧꯒꯗ ꯅꯌꯨꯝꯗꯩ ꯕꯣꯇꯜ ꯏꯁꯤꯡ ꯍꯥꯏꯔꯒ ꯄꯨꯅꯔꯛꯑꯣ ꯏꯁꯧ ꯂꯥꯛꯅꯤ ꯅꯣꯡꯉꯥꯜꯂꯒ ꯑꯃꯨ ꯄꯨꯅꯔꯛꯑꯅꯦꯕ ꯑꯗꯨꯗꯩ ꯑꯃꯨꯛ ꯀꯥꯎꯔꯥꯝꯃꯅꯤꯕ ꯑꯃꯨꯛ ꯇꯧꯔꯛꯑꯅꯦꯕ
ꯑꯣ ꯃꯣꯏ ꯃꯇꯝꯒꯤ ꯑꯣꯏꯕ ꯖꯥꯠꯅꯦ ꯆꯞ ꯆꯞ ꯃꯥꯟꯅꯔꯤꯌꯦꯕ ꯌꯥꯝꯅ
ꯃꯥꯅ ꯑꯁꯦꯡꯕꯩꯗꯤ ꯇꯧꯕꯅꯦ ꯍꯥꯏꯕ ꯏꯁꯤꯡ ꯊꯛꯀꯦ ꯋꯥꯟ ꯇꯧꯒꯦ ꯑꯗ ꯇꯧꯒꯦ ꯇꯧꯔꯛꯑꯅꯦꯕ
ꯗꯧꯋꯦ ꯑꯗꯨꯅꯦ ꯍꯥꯏꯖꯦ
ꯑꯗꯩꯗꯨꯗꯤ ꯋꯥꯔꯤꯖꯤꯅ ꯀꯩꯅꯣꯝ ꯇꯧꯕꯒ ꯑꯁꯥꯏꯗ ꯊꯦꯡꯅꯔꯛꯄ ꯋꯥꯔꯤꯗꯣ ꯑꯗꯨ ꯑꯃꯨꯛ ꯂꯤꯔ ꯃꯇꯝꯗꯣ ꯃꯥꯡ ꯍꯟꯗꯣꯏꯕ ꯑꯁꯥꯡꯕ ꯑꯃ ꯑꯗꯩ ꯃꯣꯏ ꯃꯁꯦꯟ ꯈꯠꯅꯕ ꯋꯥꯔꯤꯗꯨ ꯑꯃꯨꯛ ꯂꯤꯔꯛ ꯀꯗꯣꯏꯗꯣ
ꯅꯤꯅꯦ
ꯖꯠ ꯖꯠꯅꯤꯀꯣ ꯑꯉꯥꯡꯅꯦ ꯇꯧꯔꯤꯖꯤꯡꯖꯦ ꯍꯣꯏ ꯑꯗꯨꯗꯤ ꯊꯝꯃꯒꯦꯀꯣ
ꯍꯣ ꯍꯣ ꯍꯣꯏ ꯎꯝ ꯎꯝ